ꯍꯂꯣ ꯅꯣ ꯇꯥꯏꯌꯦ ꯅꯨꯡꯉꯥꯏꯔꯤꯕ꯭ꯔꯣ
ꯅꯨꯡꯉꯥꯏꯔꯤꯌꯦ ꯑꯩꯁꯦ ꯅꯪꯉꯣꯟꯗ ꯐꯣꯟ ꯇꯧꯔꯛꯀꯦꯅ ꯈꯜꯂꯤꯅꯦ ꯅꯪꯅ ꯍꯥꯟꯅ ꯇꯧꯔꯛꯑꯦ ꯇꯥꯟ ꯆꯥꯔꯦ
ꯑꯣꯍꯣ ꯑꯩꯅꯁꯨ ꯅꯪꯗꯣ ꯀꯨꯏꯔꯦ ꯄꯥꯎ ꯐꯥꯎꯅꯈꯤꯗꯕꯅ ꯉꯁꯤꯗꯤ ꯅꯤꯡꯁꯤꯡꯉꯩꯅꯦ
ꯑꯧ ꯑꯩꯁꯦ ꯅꯍꯥꯟ ꯑꯃꯨꯛ ꯏꯕꯥꯅꯤ ꯅꯣꯡꯃ ꯑꯩꯅ ꯅꯉꯣꯟꯗ ꯎꯔꯤꯡ ꯊꯨꯡꯕꯒꯤ ꯍꯪꯉꯛꯄꯗꯣ ꯑꯗꯨꯗꯒꯤꯅꯦ ꯑꯩꯁꯦ ꯃꯈꯥ ꯅꯪꯉꯣꯟꯗꯅꯦ ꯑꯃꯨꯛ ꯑꯝꯇ ꯍꯪꯉꯛꯀꯦ ꯅꯍꯥꯟ ꯃꯨꯛꯇꯤ ꯍꯣ ꯇꯥꯏꯃꯤꯡꯗꯣ ꯍꯣꯕꯦ ꯍꯣꯕꯦ ꯇꯧꯅꯅ ꯋꯥꯔꯤ ꯑꯗꯨꯅꯦ ꯅꯦꯅꯥ ꯇꯥꯅ ꯁꯥꯟꯅꯈꯤꯗ꯭ꯔꯦ ꯑꯩꯁꯦꯅ ꯑꯗꯨꯒꯤ ꯑꯝꯇ ꯍꯪꯉꯛꯀꯦꯅ ꯇꯧꯔꯒ ꯂꯩꯔꯝꯃꯤꯅꯦ ꯅꯪ ꯇꯧꯔꯛ ꯄ ꯇꯥꯟꯗꯨꯝ ꯆꯥꯔꯦ
ꯎꯝ ꯎꯔꯤꯡ ꯎꯔꯤꯡ ꯊꯣꯛꯏꯔꯣ ꯑꯩꯗꯤ ꯍꯧꯖꯤꯛꯀꯥꯟꯗꯤ ꯈꯔ
ꯑꯧ ꯅꯪꯗꯤ ꯐꯔꯦ ꯅꯍꯥꯟꯋꯥꯏꯗꯤ ꯌꯥꯝ ꯇꯧꯔꯝꯗ꯭ꯔꯅꯦ ꯑꯗꯣ ꯍꯧꯖꯤꯛꯀꯥꯟꯗꯤ ꯐꯕꯗꯣ ꯎꯕꯗꯅꯦ ꯑꯩ
ꯑꯩꯁꯦ ꯅꯍꯥꯟꯃꯨꯛ ꯅꯉꯣꯟꯗ ꯑꯩ ꯍꯥꯏꯐꯦꯠ ꯍꯪꯉꯛꯑꯝꯗ꯭ꯔꯅꯦꯀꯣ ꯑ ꯑ ꯑꯗꯨꯗꯨꯏ ꯑꯩꯁꯦ ꯅꯪꯒꯤ ꯌꯦꯡꯕ ꯈꯣꯠꯄꯗꯣ ꯀꯗꯥꯏꯗ ꯌꯦꯡꯉ ꯄꯨꯔꯥ ꯐꯒ꯭ꯔꯤꯅꯣ ꯗꯣ ꯑꯥ
ꯑꯗꯨꯗꯨꯏ ꯑꯝꯇ ꯋꯥꯔꯤ ꯁꯥꯟꯅꯒꯦꯅ ꯇꯧꯔꯝꯃꯤ
ꯑꯩꯅ ꯉꯍꯥꯟꯃꯨꯛꯇꯤ ꯑ ꯂꯤꯁ ꯊꯦꯔꯥꯄꯤ ꯇꯧꯋꯦꯅ ꯍꯥꯏꯕꯗꯣ ꯑ ꯑ ꯑꯗꯨꯗꯣ ꯀꯩꯅꯣ ꯇꯧꯋꯦꯕ ꯑ ꯂꯤꯁ ꯈꯇꯪ ꯇꯧꯗꯦ ꯇꯧꯗꯦꯕꯀꯣ ꯍꯥꯏꯗꯤ ꯑꯥ ꯀꯩꯅꯣ ꯇꯧꯋꯦ ꯃꯣꯏ ꯑꯗꯨꯒꯤꯗꯨꯗ ꯍꯧꯖꯤꯛꯀꯤ ꯃꯐꯝꯗꯨꯗ ꯑ ꯃꯣꯏꯒꯤ ꯀꯩ ꯃꯃꯤꯡꯅꯣꯝ ꯍꯥꯏꯕꯅꯦꯕ ꯑꯩ ꯈꯪꯗ꯭ꯔꯦꯕ ꯃꯣꯏꯒꯤ ꯑꯩꯈꯣꯏꯒꯤ ꯁꯪꯁ ꯁꯪꯁꯀ꯭ꯔꯤꯠꯀꯤ ꯃꯔꯣꯟꯒꯤ ꯇꯥꯏꯞꯇ ꯑꯃ ꯑꯣꯏꯌꯦꯕꯀꯣ ꯃꯣꯏꯒꯤ ꯑ ꯃꯃꯤꯡ ꯃꯃꯤꯡ ꯃꯌꯥꯝ ꯂꯩꯌꯦ ꯑꯗꯨꯗꯨꯗ ꯅꯨꯃꯤꯠ ꯇꯔꯥꯒ ꯅꯨꯃꯤꯠ ꯇꯔꯥ ꯒ ꯃꯉꯥꯅꯦꯕꯀꯣ ꯑꯗꯨꯗ ꯇꯧꯕꯁꯦ ꯍꯥꯏꯗꯤ ꯑꯃ ꯏꯁꯥꯁꯦ ꯍꯣꯜ ꯕꯣꯗꯤꯁꯦ ꯑ ꯀ꯭ꯂꯤꯟꯁ ꯇꯧꯕꯗꯣ
ꯑꯥ
ꯑꯗꯨꯃꯥꯏꯅ ꯇꯧꯋꯦ ꯑꯗꯨꯗ ꯆꯥꯕꯕꯨꯗꯤ ꯈꯔ ꯀꯛꯑꯦꯕꯀꯣ ꯑꯗꯨ ꯗꯨꯒ ꯑ ꯀꯩꯅꯣ ꯇꯧꯋꯦ ꯑꯍꯥꯟꯕ ꯅꯨꯃꯤꯠꯁꯦ ꯁꯤꯖꯤꯗ ꯃꯣꯏꯅ ꯒꯨꯂꯤ ꯅꯨꯃꯤꯠ ꯍꯨꯝꯅꯤꯖꯦ ꯒꯨꯂꯤ ꯄꯤꯖꯩꯌꯦꯕꯀꯣ ꯒꯨꯂꯤꯁꯦ ꯑ ꯍꯧꯖꯤꯛꯀꯤ ꯗꯣꯛꯇꯔ ꯏꯆꯦ ꯑꯗꯨꯅ ꯍꯥꯏꯔꯛꯄꯀꯥꯟꯗ ꯑꯗꯨꯝ ꯑ ꯕꯤ ꯇꯥꯃꯤꯟꯅꯦ ꯍꯥꯏꯌꯦ ꯚꯤꯇꯥꯃꯤꯟꯅꯦ ꯍꯥꯏꯔꯁꯨ ꯑꯩꯈꯣꯏꯒꯤ ꯃꯅꯥ ꯃꯁꯤꯡꯅ ꯁꯦꯝꯕ ꯄꯣꯠ ꯇꯤ ꯑꯣꯏꯗꯣꯏꯅꯦꯕ ꯅꯣꯡꯃꯗ ꯒꯨꯂꯤꯁꯦ ꯃꯆꯥ ꯃꯆꯥꯁꯦ ꯑꯍꯨꯝ
ꯑꯍꯨꯝ ꯑꯍꯨꯝꯁꯦ ꯑꯥꯟꯇꯦ ꯃꯔꯤꯅꯦ ꯒꯨꯂꯤ ꯃꯔꯤꯁꯦ ꯑꯍꯨꯝ ꯑꯍꯨꯝꯂꯛ ꯆꯥꯏꯌꯦꯕꯀꯣ ꯅꯣꯡꯃꯗ ꯑꯗꯨꯃꯥꯏꯅ ꯆꯥꯛ ꯆꯥꯗ꯭ꯔꯤꯉꯩꯗ ꯆꯥꯕ ꯑꯃ ꯆꯥꯛ ꯆꯥꯥ ꯇꯣꯛꯑꯀꯥꯟꯗ ꯑꯍꯨꯝ ꯆꯥꯕ ꯑꯃ ꯑꯗꯨꯃꯥꯏꯅ ꯑꯃꯨꯃꯨꯛꯁꯦ ꯍꯥꯏꯗꯤ ꯑꯌꯨꯛꯀꯤ ꯕ꯭ꯔꯦꯛꯐꯥꯁ ꯆꯥꯕꯒꯤ ꯆꯥꯗ꯭ꯔꯤꯉꯩ ꯄꯨꯔꯥ ꯑꯦꯝꯇꯤ ꯑꯣꯏꯔꯤꯉꯩꯗ ꯆꯥꯕ ꯑꯃ ꯑꯗꯨꯒ ꯑ ꯕ꯭ꯔꯦꯛꯐꯥꯁꯁꯨ ꯆꯥꯕ ꯂꯣꯏꯔꯀꯥꯟꯗ ꯒꯨꯂꯤ ꯑꯍꯨꯝ ꯑꯃꯨꯛ ꯆꯥꯕ ꯑꯗꯒꯤꯗꯤ ꯑꯃꯨꯛ ꯂꯟꯁ ꯇꯧꯔꯒ ꯂꯟꯁꯀꯤ ꯃꯃꯥꯡꯗ ꯑꯃꯨꯛ ꯒꯨꯂꯤ ꯑꯃ ꯆꯥꯔꯒ ꯂꯟꯁ ꯂꯣꯏꯔꯀꯥꯟꯗ ꯑꯃꯨꯛ ꯒꯨꯂꯤ ꯑꯍꯨꯝ ꯑꯃꯨꯛ ꯆꯥꯕ ꯑꯗꯨꯃꯥꯏꯅ ꯆꯞ ꯃꯥꯟꯅꯅ ꯅꯨꯡꯗꯥꯡꯁꯤꯁꯨ ꯑꯗꯨꯃꯥꯏꯅ ꯇꯧꯔꯒ ꯅꯨꯃꯤꯠ ꯍꯨꯝꯅꯤꯁꯤ ꯆꯥꯏꯌꯦꯕꯀꯣ ꯎꯝ ꯑꯗꯨꯗꯨꯒ ꯑꯗꯨ ꯆꯥꯕ ꯃꯇꯝꯁꯤꯗꯅ ꯑꯩꯈꯣꯏꯒꯤ ꯆꯤꯟꯖꯥꯛꯇꯤ ꯃꯌꯥꯝ ꯀꯛꯑꯦꯕꯀꯣ ꯍꯥꯏꯗꯤ ꯑꯆꯝꯕ ꯉꯥꯛꯇ ꯆꯥꯍꯜꯂꯦꯕ ꯃꯣꯏꯅ ꯑ ꯑ ꯑꯩ ꯑꯗꯨ ꯑꯗꯨꯒꯤ ꯀꯩꯅꯣ ꯇ꯭ꯔꯤꯠꯃꯦꯟ ꯇꯧꯕꯁꯦ ꯑꯩꯁꯦ ꯑꯗꯨꯏ ꯃꯇꯝꯗꯣ ꯅꯤꯡꯗꯝꯗꯥꯗ ꯇꯧꯕꯅꯦꯕ ꯀꯣ ꯇꯨ ꯊꯥꯎꯖꯟ ꯑ ꯇ꯭ꯋꯦꯟꯇꯤ ꯐꯣꯔꯒꯤ ꯗꯤꯁꯦꯝꯕꯔ ꯂꯣꯏꯔꯛꯄ ꯑꯩ ꯅꯤꯡꯁꯤꯡꯕꯁꯦ ꯑ ꯗꯤꯁꯦꯝꯕꯔꯒꯤꯅꯦ ꯗꯦꯠ ꯑ ꯀꯩꯅꯣꯁꯦ ꯇ꯭ꯋꯦꯟꯇꯤ ꯐꯣꯔ ꯑꯗꯨꯃꯥꯏꯅ ꯑꯩꯈꯣꯏ ꯚꯦꯀꯦꯁꯟ ꯊꯥꯕꯗ
ꯑꯥ
ꯑꯗꯨꯗ ꯇꯅꯍꯧꯕꯅꯦꯕꯀꯣ ꯑꯗꯨꯗꯨꯒ ꯍ ꯀꯩꯅꯣ ꯇꯧꯔꯦ ꯅꯨꯃꯤꯠ ꯍꯨꯝꯅꯤꯃꯛ ꯒꯨꯂꯤ ꯆꯥꯔꯅꯤ ꯑꯗꯨꯗꯨꯒ ꯑꯗꯨꯏ ꯒꯨꯂꯤꯗꯣ ꯆꯥꯔꯤꯀꯥꯟ ꯃꯇꯝꯗꯨꯗ ꯍꯪꯒꯥꯝꯒꯨꯝꯕ ꯑꯗꯨꯃꯥꯏꯅ ꯑꯆꯝꯕꯁꯦ ꯃꯅꯥ ꯃꯁꯤꯡꯗ ꯑꯆꯝꯕꯁꯦ ꯁꯨꯃꯥꯏꯅ ꯊꯥꯎꯒꯨꯝꯕ ꯆꯥꯕ ꯌꯥꯗꯦꯕꯀꯣ ꯑꯗꯨꯃꯥꯏꯅ ꯃꯅꯥ ꯃꯁꯤꯡ ꯑꯆꯝꯕꯁꯤꯗ ꯃꯣꯏꯅ ꯑꯗꯨꯝ ꯌꯥꯔꯤꯉꯩ ꯅꯪꯅ ꯉꯝꯃꯗꯤ ꯃꯌꯥꯝ ꯆꯥꯁꯜꯂꯣ ꯍꯥꯏꯌꯦꯕꯀꯣ ꯁꯤꯗꯒꯤꯗꯤ ꯀꯛꯂꯛꯇꯣꯏꯅꯦ ꯍꯦꯜꯂꯛꯇꯣꯏꯅꯦ ꯑꯗꯨꯅ ꯃꯌꯥꯝ ꯆꯥꯁꯜꯂꯣꯅ ꯍꯥꯏꯕꯗꯣ ꯑꯗꯨꯃꯥꯏꯅ ꯍꯥꯏꯔꯦ ꯑꯗꯨꯗꯤ ꯑꯩꯗꯣ ꯑꯗꯨꯝ ꯍꯪꯒꯥꯝꯒꯨꯝꯕꯗꯤ ꯈꯔ ꯑꯗꯨꯝ ꯄꯥꯝꯖꯩꯕ ꯑꯣ ꯑꯗꯨꯗ ꯑꯗꯨꯝ ꯆꯥꯔꯦ ꯑꯗꯨꯗꯨꯒ ꯑ ꯀꯩꯅꯣ ꯇꯧꯔꯦ ꯅꯨꯃꯤꯠ ꯍꯨꯝꯅꯤ ꯍꯧꯖꯤꯛꯀꯤꯗꯣ ꯒꯨꯂꯤ ꯆꯥꯕ ꯂꯣꯏꯔꯀꯥꯟꯁꯤꯗ ꯅꯨꯃꯤꯠ ꯍꯨꯝꯅꯤ ꯑꯃ ꯒꯤ ꯅꯨꯃꯤꯠ ꯍꯨꯝꯅꯤꯔ ꯃꯔꯤꯅ ꯑꯩ ꯈꯪꯗ꯭ꯔꯦ ꯒꯤ ꯊꯛꯑꯦꯕꯀꯣ ꯒꯤꯁꯦ ꯑ ꯏꯁꯤꯡ ꯑꯁꯥꯕꯗ ꯅꯠꯇꯦ ꯏꯁꯤꯡ ꯁꯥꯕ ꯅꯠꯇꯦꯕ ꯍꯧꯖꯤꯛꯀꯤꯁꯦ ꯃꯣꯏꯁꯦ ꯒꯤꯁꯤꯗ ꯍꯤꯗꯥꯛ ꯍꯥꯞꯄꯤꯅꯦꯕꯀꯣ
ꯑꯣ ꯑꯣ ꯑꯣ
ꯘꯤ ꯍꯥꯏꯔꯒ ꯆꯨꯝꯅꯒꯤ ꯑꯩꯈꯣꯏꯒꯤ ꯑꯗꯨꯝ ꯘꯤꯗꯣ ꯅꯠꯇꯦꯕ ꯃꯣꯏꯒꯤꯗꯣ ꯍꯤꯗꯥꯛꯅꯦꯕꯀꯣ ꯕꯣꯇꯜꯗ ꯑꯣꯏꯅ ꯍꯥꯞꯄꯦ
ꯎꯝ
ꯑꯗꯨꯗꯨꯒ ꯑꯗꯨꯗꯨꯗꯒꯤ ꯃꯣꯏꯅ ꯑꯦꯝ ꯑꯦꯜꯁꯦ ꯑꯣꯜꯂ ꯑꯣꯜꯂꯒ ꯅꯨꯡꯇꯤꯒꯤ ꯆꯥꯡꯁꯦ ꯈꯔ ꯈꯔ ꯍꯦꯟꯒꯠꯂꯒ ꯄꯤꯊꯛꯑꯦꯕ ꯑꯗꯨꯃꯥꯏꯅ ꯊꯛꯑꯀꯥꯟꯁꯤꯗ ꯑꯩꯈꯣꯏꯒꯤ ꯑ ꯏꯁꯥꯁꯦ ꯏꯪꯍꯟꯕ ꯌꯥꯗꯦ ꯇꯨꯝꯖꯟꯕꯁꯨ ꯌꯥꯗꯦ ꯑꯗꯨꯒ ꯍꯣꯔꯦꯟ ꯑ ꯘꯤꯁꯤꯅ ꯇꯨꯝꯒ꯭ꯔꯀꯥꯟꯗ ꯑꯩꯈꯣꯏꯁꯦ ꯆꯥꯗꯣꯏꯅꯦꯕ ꯍꯥꯏꯗꯤ ꯑꯩꯒꯤ ꯀꯩꯅꯣꯁꯦ ꯑ ꯑ ꯍꯟꯅꯇꯦ ꯍꯤꯗꯥꯛ ꯅꯠꯇꯦ ꯆꯥꯛ ꯀꯩꯀꯥ ꯑꯣꯏꯒꯦꯔꯥ ꯆꯥꯛꯁꯦ ꯆꯥꯛꯁꯤꯁꯨ ꯀꯃꯥꯏꯅ ꯆꯥꯗꯣꯏꯅꯣ ꯍꯥꯏꯕ ꯃꯇꯝꯗ ꯃꯣꯏꯒꯤ ꯑ ꯀꯩꯅꯣꯗꯣ ꯇꯛꯈꯥꯏꯔꯒ ꯊꯨꯝ ꯈꯨꯆꯞꯄꯤ ꯆꯠꯄꯒꯤ ꯊꯨꯝ ꯑꯃꯁꯦ ꯍꯥꯞꯄꯒ ꯆꯥꯏꯌꯦꯕꯀꯣ ꯆꯥꯛꯁꯤꯁꯨ ꯑꯗꯨ ꯈꯛꯇꯪꯅꯦꯕ ꯆꯥꯗꯣꯏꯁꯦ ꯇꯩ ꯑꯃꯐꯨꯛ ꯆꯥꯕ ꯌꯥꯗꯦꯕꯀꯣ ꯁꯥꯏꯔꯒ ꯆꯥꯗꯦ ꯍꯧꯖꯤꯛꯃꯥꯏꯅ ꯀꯩꯅꯣꯁꯤ ꯇꯧꯔꯒ ꯃꯍꯤꯒꯤ ꯇꯥꯏꯞꯇ ꯑꯣꯏꯅ ꯊꯛꯑꯦꯕꯀꯣ ꯑꯗꯨ ꯆꯥꯅꯤꯡꯕꯁꯨ ꯐꯥꯎꯗꯦꯕ ꯉꯁꯥꯏꯒꯤ ꯊꯥꯎꯗꯣ ꯊꯛꯆꯜꯂꯕꯅꯤꯅ
ꯎꯝ
ꯑꯗꯨꯗꯨꯒ ꯅꯤꯡꯊꯝꯊꯥꯁꯨ ꯑꯣꯏꯕꯅꯤꯅ ꯈꯔꯗꯤ ꯋꯥꯏꯑꯦ ꯅꯨꯡꯁꯥ ꯌꯥꯏꯕꯁꯨ ꯌꯥꯗꯦ ꯍꯥꯏꯌꯦꯀꯣ ꯑꯗꯨꯗꯨꯒ ꯑ ꯏꯁꯥꯁꯦ ꯂꯣꯁꯟ ꯀꯩꯀꯥ ꯀꯩꯝꯇ ꯇꯩꯒꯅꯣꯅ ꯍꯥꯏꯔꯛꯑꯦꯕꯀꯣ ꯃꯁꯥ ꯃꯇꯣꯝꯗ ꯃꯣꯏꯅ ꯑꯩꯒꯤ ꯑꯩꯅ ꯉꯁꯥꯏ ꯊꯛꯆꯟꯈꯤꯕ ꯘꯤꯗꯣ ꯁꯤ ꯁ꯭ꯀꯤꯟꯗ ꯊꯣꯛꯂꯛꯇꯣꯏꯅꯦꯅ ꯍꯥꯏꯌꯦꯕ ꯏꯆꯦꯁꯤꯅ ꯑꯗꯨꯒ ꯅꯨꯃꯤꯠ ꯍꯨꯝꯅꯤ ꯁꯨꯕꯒꯤ ꯊꯛ__ ꯆꯠꯄꯁꯤꯗꯅꯦ ꯑꯩꯁꯦ ꯃꯥ ꯏꯆꯦꯁꯤꯅ ꯍꯪꯉꯦ ꯅꯪ ꯘꯤ ꯊꯥꯎ__ ꯊꯛꯑꯅꯤꯅ ꯅꯁꯥꯗꯣ ꯍꯥꯏꯗꯤ ꯅꯨꯡꯉꯥꯏꯇꯕ ꯐꯥꯎꯕ꯭ꯔꯥ ꯈꯣꯠꯄ꯭ꯔꯥ ꯑꯗꯨꯃꯥꯏꯅ ꯍꯪꯉꯦꯕꯀꯣ
ꯎꯝ
ꯑꯗꯨꯗꯨꯒ ꯑꯩꯁꯦ ꯑꯗꯨꯝ ꯀꯩꯝ ꯇꯧꯗꯕꯒꯤ ꯅꯨꯃꯤꯠ ꯍꯨꯝꯅꯤ ꯁꯨꯔꯛꯑꯕꯗꯨꯕꯥꯎ ꯏꯁꯥꯁꯤꯗ ꯅꯨꯡꯉꯥꯏꯇꯕ ꯑꯝꯇ ꯐꯥꯎꯗꯦꯕ ꯑꯗꯨꯒꯤ ꯑꯩꯁꯦ ꯀꯩꯁꯨꯝ ꯇꯧꯗꯦ ꯀꯥꯏꯅ ꯍꯥꯏꯌꯦꯕꯀꯣ ꯀꯩꯁꯨꯝ ꯇꯧꯗꯦ ꯑꯩꯆꯦ ꯑꯗꯨꯗꯨ ꯍꯥꯏ ꯃꯥꯁꯦ ꯐꯣꯟ ꯑꯗꯨꯝ ꯇꯣꯏꯅ ꯇꯧꯔꯛꯑꯦꯕꯀꯣ ꯅꯁꯥ ꯅꯨꯡꯉꯥꯏ ꯍꯥꯏꯔꯛꯎꯀꯣꯅ ꯑꯗꯨꯝ ꯃꯥꯁꯦ ꯐꯣꯟ ꯇꯧꯔꯛꯑꯦ ꯑꯗꯨꯗꯨꯒ ꯍꯧꯖꯤꯛꯀꯤ ꯑꯩꯅ ꯑꯌꯨꯛꯇꯅꯦꯕ ꯊꯛꯄ ꯆꯠꯂꯤꯁꯦ ꯑꯌꯨꯛꯇ ꯑꯗꯨꯝ ꯊꯛꯄ ꯆꯠꯇꯣꯏꯅꯦꯕꯀꯣ ꯃꯣꯏꯒꯤ ꯀ꯭ꯂꯤꯅꯤꯛꯇꯨꯗ ꯑꯥ ꯊꯛꯑꯦꯕ ꯑꯥ ꯑꯣꯜꯂꯒ ꯃꯣꯏꯅ ꯆꯥꯡ ꯑꯣꯜꯂꯦꯕꯗꯨꯒ ꯄꯤꯕꯀꯣ ꯑꯗꯨꯃꯥꯏꯅ ꯊꯛꯑꯦ ꯑꯗꯨꯒ ꯑ ꯍꯧꯖꯤꯛꯀꯤ ꯑꯌꯨꯛꯇ ꯊꯛꯎꯔꯦ ꯑꯗꯨꯒꯅꯨꯡ ꯅꯨꯡꯗꯥꯡꯁꯦ ꯅꯨꯡ ꯅꯨꯡꯗꯥꯡ ꯋꯥꯏꯔꯝꯖꯦ
ꯑ
ꯍꯧꯔꯛꯑꯦꯕꯀꯣ ꯄꯨꯛꯁꯤꯗ ꯑꯩꯈꯣꯏꯒꯤ ꯀꯔꯤꯅꯣ ꯍꯥꯏꯕꯝ ꯈꯪꯗꯕ ꯑꯃ ꯍꯦꯛꯇ ꯈꯣꯡ ꯍꯥꯝꯅꯤꯡꯕ꯭ꯔꯁꯨ ꯅꯠꯇꯕ ꯑꯗꯒꯤꯗꯤ ꯃꯥ ꯌꯥꯝ ꯏꯁꯥ ꯃꯅꯨꯡꯁꯤꯗ ꯌꯥꯝ ꯅꯨꯡꯉꯥꯏꯇꯕꯗꯨꯃ ꯇꯧꯔꯛꯑꯦ ꯑꯗꯨꯗꯩ ꯃꯥ ꯉꯁꯥꯏ ꯃꯁꯥ ꯅꯨꯡꯉꯥꯏꯇ꯭ꯔꯗꯤ ꯍꯥꯏꯔꯛꯑꯣꯅ ꯍꯥꯏꯕꯗꯣ ꯑꯗꯨꯗꯨꯒꯤ ꯏꯆꯦ ꯑꯩꯗꯣ ꯏꯁꯥꯥꯖꯦ ꯌꯥꯝ ꯅꯨꯡꯉꯥꯏꯇ꯭ꯔꯦꯅ ꯍꯥꯏꯔꯦꯕ ꯑꯗꯨꯗꯤ ꯃꯥꯅ ꯑꯣ ꯐꯔꯦ -ꯐꯔꯦ ꯍꯌꯦꯡꯗꯒꯤꯗꯤ ꯀꯩꯅꯣ ꯇꯧꯕ ꯍꯧꯕ ꯌꯥꯔꯅꯤ ꯃꯣꯏꯒꯤ ꯃꯁꯥꯁꯀ ꯁ꯭ꯇꯤꯝꯒ ꯑꯃ ꯇꯧꯋꯦꯕꯀꯣ ꯑꯗꯨ ꯅꯪ ꯍꯌꯦꯡꯗꯒꯤꯗꯤ ꯌꯥꯝ ꯅꯨꯡꯉꯥꯏꯔꯗꯝꯅꯦꯅ ꯑꯗꯨꯃꯥꯏꯅ ꯍꯥꯏꯔꯛꯑꯦ
ꯎꯝ
ꯑꯗꯨꯒ ꯃꯁꯥꯁ ꯇꯧꯋꯦ ꯊꯥꯎ ꯂꯨꯝꯕꯨ ꯂꯨꯝꯕꯨꯒ ꯁꯥꯕ ꯇꯧꯔꯒ ꯏꯁꯥꯁꯦ ꯃꯁꯥꯁ ꯐꯖꯅ ꯇꯧꯋꯦꯕꯀꯣ ꯀꯣ ꯑꯗꯨꯗꯨ ꯑꯗꯨꯒ ꯑꯃꯨꯛ ꯃꯁꯥꯥꯁꯇꯨ ꯂꯣꯏꯔꯒ ꯏꯁꯇꯤꯝ ꯇꯧꯋꯦ ꯃꯣꯏꯒꯤ ꯑꯃ ꯎꯄꯨ ꯃꯥꯟꯕ ꯑꯃꯝꯗ ꯆꯪꯉꯒ ꯏꯁꯇꯤꯝ ꯇꯧꯕ ꯑꯃ ꯂꯩꯌꯦꯕꯀꯣ ꯑꯗꯨꯃꯥꯏꯅ ꯏꯁꯇꯤꯝ ꯇꯧꯋꯦ ꯑꯗꯨꯝꯀꯥꯟꯗꯗꯤ ꯑꯃꯩ ꯏꯁꯥꯗꯣ ꯎ ꯌꯥꯝꯅ ꯏꯌꯥꯡ ꯌꯥꯡꯊꯣꯛꯑꯒ ꯌꯥꯝꯅ ꯅꯨꯡꯉꯥꯏꯕꯗꯣ ꯑꯗꯨꯃꯥꯏꯅ ꯃꯁꯥꯖꯁꯤ ꯅꯨꯃꯤꯠ ꯍꯨꯝꯅꯤ ꯇꯧꯔꯦꯕꯀꯣ ꯑꯗꯨꯃꯥꯏꯅ ꯏꯁꯇꯤꯝ ꯃꯁꯥꯖ ꯇꯧꯔꯦ ꯑꯗꯨꯒ ꯁ꯭ꯇꯤꯝ ꯇꯧꯕꯁꯦ ꯅꯨꯃꯤꯠ ꯍꯨꯝꯅꯤ ꯇꯧꯔꯦ ꯑꯗꯨꯒ ꯂꯥꯁ ꯗꯦꯁꯤꯗ ꯁꯪꯒꯣꯝꯁꯤꯗ ꯃꯣꯏꯅ ꯍꯤꯗꯥꯛ- ꯍꯤꯗꯥꯛ ꯍꯥꯏꯗꯤ ꯑꯗꯨꯃꯥꯏꯅ ꯀꯩꯅꯣ ꯀꯃꯥꯏ ꯍꯥꯏꯅꯤ ꯍꯤꯗꯥꯛ ꯑꯃ ꯍꯥꯞꯄꯦꯕ ꯑꯗꯨꯒ ꯍꯣꯔꯂꯤꯁꯀꯤ ꯃꯍꯥꯎ ꯇꯧꯋꯦꯕꯀꯣ ꯍꯥꯏꯗꯤ ꯍꯥꯎꯇꯕ ꯇꯧꯗꯦꯕ ꯍꯥꯎꯋꯦꯕ ꯑꯗꯨꯗꯨꯒ ꯑꯗꯨꯃꯥꯏꯅ ꯊꯥꯛꯍꯜꯂꯦ ꯑꯗꯨꯗꯨꯒ ꯈꯣꯡ ꯍꯥꯝꯃꯦꯕꯀꯣ ꯈꯣꯡ ꯍꯥꯝꯃꯀꯥꯟꯁꯤꯗ ꯑꯩꯈꯣꯏꯒꯤ ꯅꯪ ꯍꯪꯉꯣꯏꯒꯗ꯭ꯔꯥ ꯈꯪꯗꯦ ꯑꯃ ꯑꯩꯈꯣꯏ ꯏꯁꯥꯒꯤ ꯀꯩꯅꯣꯁꯦ ꯗꯒꯤ ꯐꯠꯇꯕ ꯍꯥꯏꯒꯗ꯭ꯔꯥ ꯃꯌꯥꯝ ꯑꯃ ꯊꯣꯛꯑꯦꯕ ꯑ ꯏꯁꯤꯡꯒꯤ ꯇꯥꯏꯞꯇꯀꯣ ꯉꯍꯥꯟꯈꯩ ꯀꯩꯅꯣ ꯇꯧꯕ ꯃꯌꯥꯝ ꯇꯣ ꯄꯨꯔꯥ ꯑꯃ ꯏꯁꯥꯁꯦ ꯑꯗꯨꯒ ꯑꯗꯨꯗꯣ ꯀꯩꯅꯣ ꯇꯧꯔꯀꯥꯟꯗ ꯏꯁꯥꯖꯦꯃ ꯌꯥꯝ ꯅꯨꯡꯉꯥꯏꯕꯗꯣ ꯑꯗꯨꯃꯥꯏꯅ ꯇꯧꯋꯦ ꯑꯗꯨꯗꯨꯅ ꯑꯁꯤꯖꯦ ꯑꯩꯈꯣꯏꯒꯤ ꯑꯗꯨꯃꯥꯏꯅ ꯄꯤꯁꯤ ꯑꯣ ꯗꯤ ꯂꯩꯕ ꯈꯣꯠꯄ ꯁꯤ ꯈꯛꯀꯤ ꯅꯠꯇꯕꯤꯗꯀꯣ ꯑꯦꯅꯤ ꯃꯤ ꯑꯃ ꯍꯦꯛꯇꯅ ꯍꯥꯏꯗꯤ ꯏꯁꯥꯖꯤꯗ ꯑꯩꯈꯣꯏꯅ ꯆꯥꯁꯜꯂꯤꯕ ꯊꯛꯆꯜꯂꯤꯕꯗ ꯑꯣꯏꯒꯦꯔꯥ ꯑꯃ ꯑꯣꯏꯒꯦꯔꯥ ꯃꯌꯥꯝ ꯑꯃ ꯌꯥꯎꯔꯤꯅꯤꯗꯅ ꯀꯣ ꯏꯁꯤꯗ ꯃꯌꯥꯝ ꯌꯥꯎꯕꯗꯣ ꯑꯗꯨꯗꯣ ꯁꯦꯡꯇꯣꯛꯍꯟꯕꯅꯦꯕ ꯑꯗꯨꯗꯨꯒꯤ ꯑꯗꯨꯝ ꯃꯥꯅ ꯑꯩꯅ ꯏꯆꯦ ꯁꯤꯁꯦ ꯑꯗꯨꯝ ꯃꯤ ꯑꯃ ꯍꯦꯛꯇꯅ ꯇꯧꯕ ꯌꯥꯕ꯭ꯔꯥ ꯑꯗꯨꯒ ꯑꯩꯈꯣꯏ ꯑꯩꯅ ꯁꯨꯃꯥꯏꯅ ꯇꯧꯈꯤꯕꯁꯤꯅ ꯆꯍꯤ ꯀꯌꯥ ꯆꯍꯤ ꯑꯣꯏꯒꯦꯔꯥ ꯊꯥ ꯑꯣꯏꯒꯦꯔꯥ ꯀꯃꯥꯏꯅ ꯀꯔꯝ ꯀꯥꯟꯗ ꯑꯃꯨꯛ ꯇꯧꯕ ꯌꯥꯒꯦꯅ ꯍꯪꯉꯦ ꯑꯗꯨ ꯆꯍꯤ ꯑꯗꯨꯝ ꯆꯍꯤ ꯑꯃ ꯑꯃꯃꯝ ꯆꯠꯂꯦ ꯈꯣꯠꯂꯦ ꯑꯗꯨꯃꯥꯏꯅ ꯍꯥꯏꯔꯛꯑꯦꯕꯀꯣ꯫
ꯑꯣ꯫
ꯑꯗꯨꯗꯨꯅ ꯑꯃ ꯏꯁꯥ ꯌꯥꯝꯅ ꯅꯨꯡꯉꯥꯏꯕꯗꯣ꯫
ꯐꯩꯌꯦ ꯑꯗꯣ ꯅꯪ ꯄꯨꯂꯞꯅ ꯇ꯭ꯔꯤꯠꯃꯦꯟ ꯇꯧꯕꯗꯣ ꯂꯨꯄꯥ ꯀꯌꯥꯃꯨꯛꯀ ꯆꯪꯒꯦ ꯑꯗꯨꯝ ꯆꯥꯎꯔꯥꯛꯄ꯫
ꯍꯧꯖꯤꯛꯀꯤꯗꯣ ꯂꯨꯄꯥ ꯍꯧꯖꯤꯛ ꯀꯤꯗꯣ ꯑꯩꯗꯣ ꯑꯥ ꯄꯩꯁꯥꯗꯣ ꯑꯩ ꯀꯥꯎꯈ꯭ꯔꯦ ꯍꯧꯖꯤꯛꯀꯤꯗꯣ ꯂꯨꯄꯥ ꯂꯤꯁꯤꯡ ꯁꯤꯡꯅꯦ ꯇꯥ ꯇꯔꯥꯔꯥ ꯀꯩꯅꯣꯝꯃ ꯆꯪꯉꯦꯕꯀꯣ꯫ ꯑꯗꯨꯒ ꯑꯝ ꯂꯤꯁ ꯆꯤꯛꯍꯟꯕꯒꯤꯗꯣ ꯑꯗꯨꯗꯨꯒꯤꯅ ꯎꯝ ꯂꯤꯁꯤꯡ ꯃꯔꯤꯔꯣ ꯑ ꯃꯉꯥꯔꯣ ꯑꯩ ꯈꯪꯗ꯭ꯔꯤ꯫ ꯀꯥꯎꯔꯦ ꯆꯥꯎꯔꯥꯛꯅ ꯑꯗꯨꯨꯃꯥꯏꯅꯃꯨꯛ ꯑꯣꯏꯔꯝꯅꯤ ꯑꯗꯣ ꯑꯍꯨꯝ ꯃꯔꯤ ꯑꯦꯝ ꯂꯨꯄ ꯂꯤꯁꯤꯡ ꯃꯔꯤ ꯃꯔꯤꯃꯨꯛꯀ ꯑ ꯑꯗꯨꯃꯥꯏꯅ ꯑꯣꯏ ꯁꯦꯁꯟ ꯑꯣꯏꯔꯕꯗꯤ ꯁꯦꯁꯟ ꯑꯅꯤ ꯁꯨꯕꯅꯤꯅ ꯃꯉꯥ ꯃꯨꯛ ꯑꯣꯏꯗꯣꯏꯔꯦ ꯑꯥ꯫ ꯑꯗꯨꯃꯥꯏꯅ ꯑꯣꯏꯕ ꯃꯥꯜꯂꯦ ꯑꯩꯖꯨ ꯐꯖꯅ ꯅꯤꯡꯁꯤꯡꯕ ꯊꯣꯛꯇ꯭ꯔꯦ꯫
ꯐꯩꯌꯦ ꯑꯗꯨꯅꯕꯨ ꯍꯦꯟꯅ ꯑꯇꯣꯞꯄꯗ ꯌꯦꯡꯉꯨꯔꯒ ꯑꯗꯨꯝ ꯍꯥꯏꯗꯤ ꯍꯤꯗꯥꯛ ꯀꯩꯀꯥ ꯇꯥꯥ ꯊꯥꯖꯟꯕꯗ ꯌꯦꯡꯗꯣꯏ ꯁꯔꯨꯛ ꯑꯗꯨꯃꯥꯏꯅ ꯑꯌꯨꯁꯀꯨꯝꯕ ꯌꯦꯡꯕꯗꯨꯅ ꯄꯨꯔꯥ ꯏꯁꯥ ꯃꯅꯨꯡꯗꯩ ꯁꯦꯡꯗꯣꯛꯍꯧꯕꯗꯨꯅ ꯑ ꯈꯨꯗꯛꯇ ꯄꯥꯟꯕꯗꯤ ꯅꯠꯇ꯭ꯔꯁꯨ ꯇꯞ ꯇꯞꯅꯗꯤ ꯐꯕ ꯑꯣꯏꯕꯒꯤ꯫
ꯎꯝ ꯏꯁꯥꯗꫭ ꯁꯦꯡꯍꯧꯗꯣꯏꯅꯦꯕ꯫
ꯍꯣꯏ ꯑꯇꯩꯗꯒꯤꯁꯤꯅ ꯍꯤꯗꯥꯛ ꯆꯥꯁꯜꯂꯒ ꯐꯕꯁꯤꯗꯤ ꯉꯍꯥꯛꯇꯪꯒꯤꯗꯤ ꯐꯔꯁꯨ ꯑꯃ ꯑꯃꯨꯛ ꯑꯍꯧꯕ ꯅꯥꯏꯗ꯭ꯔ ꯐꯕ꯫
ꯍꯣꯏ ꯑꯗꯨꯅ ꯏꯃꯥꯅꯁꯨ ꯏꯆꯦꯗꯨꯅꯁꯨ ꯍꯥꯏꯔꯛꯄ ꯑꯗꯨꯝ ꯆꯥꯕꯗꯣ ꯍꯥꯏꯗꯤ ꯑꯩ ꯏꯁꯥꯅꯁ ꯁꯨꯃꯥꯏꯅ ꯂꯩꯔꯦ ꯈꯪꯉꯕꯅꯤꯅ ꯑꯗꯨꯝ ꯌꯣꯒꯥꯒꯨꯝꯕ ꯇꯧꯕ ꯑꯗꯒꯤ ꯆꯥꯕ ꯗ ꯍꯥꯏꯗꯤ ꯄ꯭ꯔꯣꯁꯦꯁ ꯇꯧꯕ ꯆꯥ ꯆꯤꯟꯖꯥꯛ ꯀꯩꯀꯥꯁꯤ ꯆꯥꯗꯕ꯫ ꯑꯗꯩ ꯆꯤꯅꯤ ꯈꯔ ꯀꯛ ꯄꯤꯕ ꯑꯗꯨꯒ ꯑꯇꯩꯗꯤ ꯑꯗꯨꯝ ꯀꯩꯁꯨꯝꯇ ꯀꯥꯏꯗꯦ ꯈꯣꯠꯇꯦ ꯍꯥꯏꯕꯗꯣ ꯊꯥꯎ ꯌꯥꯝꯅ ꯌꯥꯎꯕ ꯄꯣꯠ ꯑꯗꯨꯒꯨꯝꯕ ꯆꯥꯕ ꯈꯣꯠꯄ ꯑꯗꯨꯗꯤ ꯑꯗꯨꯝ ꯅꯪ ꯅꯁꯥꯅ ꯈꯪꯖꯔꯝꯃꯅꯤ ꯈꯣꯠꯂꯅꯤ꯫ ꯍꯥꯏ ꯑꯗꯨꯒ ꯃꯣꯏꯅ ꯀꯩꯅꯣꯃꯕꯨꯗꯤ ꯄꯤꯌꯦꯕꯀꯣ꯫ ꯑ ꯗꯥꯏꯠꯀꯤ ꯆꯥꯔꯠ ꯑꯃꯕꯨꯗꯤ ꯄꯤꯌꯦ ꯃꯣꯏꯅ ꯑꯗꯨꯗꯨꯒ ꯁꯨ ꯁꯨꯃꯥꯏꯅ ꯁꯤꯁꯤ ꯌꯥꯎꯕꯁꯤꯡꯁꯦ ꯁꯤꯁꯦ ꯅꯪ ꯉꯝꯃꯒꯗꯤ ꯁꯨꯃꯥꯏꯅ ꯆꯥꯎꯋꯣ ꯑꯗꯨꯝ ꯗꯣꯛꯇꯔꯁꯤꯗꯤ ꯀꯃꯟ ꯑꯣꯏꯕ ꯑꯇꯣꯞꯄ ꯗꯣꯛꯇꯔ ꯒꯥꯏꯅꯤꯒꯤꯅꯁꯨ ꯑꯗꯨꯝ ꯄꯤꯕꯗꯣ꯫ ꯑꯗꯨꯃꯥꯏꯅ ꯃꯣꯏꯅꯁꯨ ꯄꯤꯌꯦ ꯑꯗꯨꯗꯨꯅ ꯑꯩꯅ ꯑꯗꯨꯏ ꯃꯇꯨꯡꯗꯒꯤ ꯑꯗꯨꯝ ꯆꯥꯕ ꯊꯛꯄꯁꯦ ꯌꯥꯝꯅ ꯈꯔꯗꯤ ꯆꯣꯠꯊꯣꯟ ꯇꯧꯔꯦꯕ꯫
ꯑꯥ꯫
ꯑꯗꯨꯗꯨꯒ ꯑꯗꯨꯃꯥꯏꯅ ꯇꯞꯅ ꯃꯇꯝꯗꯤ ꯆꯪꯉꯦ ꯑꯗꯨꯒꯅꯦ ꯐꯔꯛꯄꯁꯦ꯫
ꯑꯗꯨꯅꯁꯨ ꯑꯣꯏꯔꯝꯗꯣꯏꯅꯦ ꯅꯪ ꯑꯃꯨꯛ ꯑꯍꯧꯕ ꯅꯥꯏꯗ꯭ꯔꯤꯗꯣ ꯌꯥꯝꯅ ꯃꯅꯨꯡꯗꯒꯤ ꯌꯥꯝ ꯐꯖꯅ ꯌꯦꯡ
ꯍꯣꯏ꯫
ꯎꯝ ꯑꯗꯨꯅꯕꯨ ꯐꯗꯧ ꯃꯥꯥꯜꯂꯦꯗꯥ ꯑꯩ ꯑꯇꯣꯞꯄ-ꯑꯇꯣꯞꯄ ꯇꯧꯗꫭ ꯁꯔꯨꯛ ꯅꯪꯗꯣ ꯑꯣꯏꯅ ꯇꯧꯔꫭ꯫
ꯑ ꯇꯧꯋꯣ ꯁꯤꯁꯦ ꯍꯧꯖꯤꯛ ꯀꯥꯂꯦꯟ ꯑꯣꯏꯕꯅꯤꯅꯀꯣ ꯋꯥꯔꯣꯏꯕ꯫ ꯑꯩꯗꯤ ꯅꯤꯡꯊꯝꯊꯥ ꯑꯣꯏꯕꯅꯤꯅ ꯏꯪꯍꯟꯕ ꯌꯥꯗꯕꯗꯣ꯫ ꯑꯗꯨꯒꯤ ꯈꯔꯗꯤ ꯋꯥꯏꯑꯦꯕꯀꯣ ꯅꯨꯡꯁꯥ ꯌꯥꯏꯕꯁꯨ ꯌꯥꯗꯕ ꯑꯗꯨꯃꯥꯏꯅ ꯇꯧꯕꯒꯤ꯫ ꯑꯗꯨꯃꯥꯏꯅ ꯍꯥꯏꯗꯤ ꯃꯩꯐꯨ ꯋꯥꯇꯔ ꯕꯦꯒ ꯑꯗꯨꯃꯥꯏꯅ ꯑꯣꯏꯅ ꯑꯣꯝꯃꯦꯕꯀꯣ꯫
ꯎꯝ ꯎꯝ
ꯇꯨꯝꯁꯟꯕꯁꯨ ꯑꯃꯨꯛ ꯌꯥꯗꯕꯒꯤ ꯑꯗꯨꯃꯥꯏꯅ ꯇꯧꯋꯦ꯫ ꯑꯗꯣ ꯍꯧꯖꯤꯛ ꯇꯧꯍꯧꯕꯅꯗꯤ ꯈ꯭ꯋꯥꯏ ꯆꯞ ꯆꯥꯅꯤ
ꯍꯣꯏ ꯍꯣꯏ ꯑꯗꯨꯗꯤ ꯑꯩ ꯀꯩꯅꯣ ꯑꯃꯨꯛ ꯑꯩ ꯅꯨꯃꯤꯠ ꯅꯣꯡ ꯅꯤꯅꯤ ꯂꯩꯔꯒ ꯇꯧꯔꯒꯦ ꯑꯗꯨꯗ ꯑꯃꯨꯛ ꯅꯪꯉꯣꯟꯗ ꯑꯃꯨꯛ ꯑꯀꯨꯞꯄꯗꯣ ꯑꯃꯨꯛ ꯄꯥꯎ ꯐꯥꯎꯔꯛꯑꯒꯦ
ꯍꯣ ꯍꯣꯏ ꯍꯣꯏ ꯌꯥꯏꯦ ꯌꯥꯏ